ꯍꯣꯏ ꯍꯣꯏ ꯑꯗꯨꯅ ꯈ꯭ꯋꯥꯏꯗꯒꯤ ꯌꯥꯝ ꯇꯣꯡꯕ ꯍꯥꯏꯇꯥꯔꯦ ꯉꯁꯥꯏꯒꯤ ꯉꯥ ꯁꯝꯖꯦꯠꯇꯣ ꯑꯣꯖꯥ ꯎꯀꯥꯕꯤ ꯀꯥ ꯍꯥꯏꯅꯕꯗꯣ ꯑꯗꯨꯗꯣ ꯌꯥꯝ ꯇꯥꯡꯕꯅꯦ ꯄꯩꯁꯥ
ꯑꯣ ꯑꯗꯨꯅ ꯍꯦꯟꯕ꯭ꯔꯥ
ꯑꯥ
ꯑꯣ
ꯃꯣꯏꯗꯤ ꯀꯩꯅꯣ ꯇꯧꯋꯦꯕ ꯑꯗꯨꯝ ꯃꯄꯥꯡꯒꯥꯜꯁꯨ ꯌꯥꯝ ꯀꯟꯕꯅꯦꯕ ꯁꯤꯒꯟꯗꯕꯅꯦꯕ ꯄꯥꯛ
ꯑꯣ ꯎꯀꯥꯕꯤ ꯎꯀꯥꯕꯤ ꯍꯥꯏꯕ
ꯑꯥ ꯑꯥ ꯎꯀꯥꯕꯤ ꯑꯩꯈꯣꯏꯒꯤ ꯃꯁꯤ ꯀꯩꯅꯣꯒ ꯌꯥꯎꯕꯗꯣ ꯃꯁꯥꯏꯒ ꯌꯥꯎꯕꯗꯣ
ꯑꯣ ꯆꯨꯝꯃꯤ ꯆꯨꯝꯃꯤ ꯆꯨꯝꯃꯤ
ꯉꯥ ꯁꯥꯝꯆꯦꯠꯒ ꯍꯥꯢꯅꯕꯗꯣ ꯑꯩꯈꯣꯏꯅ ꯑꯗꯣ ꯃꯤꯅꯒ ꯁꯨ ꯑꯗꯨꯁꯨ ꯌꯥꯝ ꯄꯥꯝꯕꯅꯦꯕ ꯀꯩꯅꯣꯒꯤ ꯑꯩꯈꯣꯏꯩꯅꯣꯏ ꯍꯣꯏ ꯂꯝꯗꯝꯒꯤ ꯀꯥꯡꯕꯨꯁꯤꯡꯅꯁꯨ ꯍꯥꯏꯇꯥꯔꯦ ꯑꯗꯣ ꯃꯍꯥꯎꯁꯨ ꯂꯩꯕꯅꯤ ꯑꯥ ꯈ꯭ꯋꯥꯏꯗꯒꯤ ꯍꯥꯎꯕꯗꯤ ꯉꯁꯥꯏꯒꯤ ꯀꯩꯅꯣꯁꯦ ꯑꯩꯈꯣꯏꯒꯤ ꯐꯖꯅ ꯑꯩꯈꯣꯏ ꯃꯩꯐꯨꯒꯨꯝꯕꯗ ꯍꯥꯏꯇꯥꯔꯦ ꯌꯥꯏꯕ ꯐꯖꯅ ꯌꯥꯏꯕꯤꯕ ꯉꯧꯕ ꯅꯠꯇꯕ꯫ ꯌꯥꯏꯔꯒ ꯆꯥꯕ꯫
ꯌꯥꯏꯕ꯫
ꯑꯩꯈꯣꯏ ꯀꯩꯅꯣꯒꯤ ꯃꯇꯝ ꯑꯩꯈꯣꯏꯒꯤ꯫ ꯅꯤꯡꯊꯝꯊꯥ ꯃꯇꯝꯁꯤꯅ ꯑꯃꯨꯛ ꯃꯣꯏꯒꯤ ꯉꯥꯒꯤ ꯃꯔꯦꯛ ꯃꯥꯎ ꯊꯣꯏꯗꯅ ꯑꯗꯨꯖꯤꯛ ꯃꯇꯝꯗ ꯆꯥꯕꯅ ꯈ꯭ꯋꯥꯏꯗ ꯍꯧꯎꯕ꯫ ꯉꯥꯁꯦ ꯑꯗꯨ ꯌꯥꯏꯔꯒ ꯆꯥꯕꯁꯦ ꯊꯥꯎ ꯊꯣꯛꯄꯒꯤꯅꯦ ꯍꯥꯏꯇꯥꯔꯦ꯫
ꯈꯣꯏ꯫ ꯑꯣ ꯑꯣ ꯑꯩꯈꯣꯏꯒꯤ ꯕꯣꯔꯥꯒꯨꯝꯕ ꯑꯉꯧꯕ ꯁꯤꯡꯖꯨ ꯕꯣꯔꯥ ꯑꯉꯧꯐꯝꯗ ꯇꯥꯎꯕꯗꯣ ꯑꯗꯨꯒꯨꯝꯕꯗꯣ ꯅꯠꯇ꯭ꯔꯣ꯫
ꯍꯣꯏ ꯍꯣꯏ ꯑꯗꯣ ꯍꯣꯏ ꯑꯗꯨ ꯑꯗꯨꯅꯪ ꯀꯩꯅꯣꯅꯦ ꯇꯨꯡꯍꯟꯕꯤꯒ ꯍꯥꯏꯗꯣ ꯑꯗꯨꯅꯦ ꯑꯗꯨꯒ ꯑꯗꯨ ꯅꯠꯇꯕ꯫ ꯑꯩꯈꯣꯏꯒꯤ꯫
ꯃꯁꯥ ꯄꯥꯟꯕ ꯑꯃꯨꯛ ꯌꯥꯎꯗꯤ ꯌꯥꯎꯕꯅꯦ ꯑꯣ
ꯑꯗꯨꯁꯨ ꯍꯥꯎꯋꯦ ꯑꯗꯣ ꯍꯧꯖꯤꯛꯀꯤ ꯉꯥ ꯁꯝꯕꯦꯠꯇꯣ ꯉꯥ ꯁꯟꯕꯦꯠꯇꯤ ꯌꯥꯝ ꯀꯩꯁꯨ ꯌꯥꯝ ꯆꯥꯎꯗꯕꯅꯦꯕꯀꯣ꯫ ꯑꯩꯈꯣꯏ ꯈꯨꯗꯣꯟ ꯑꯍꯨꯝ ꯃꯔꯤ ꯆꯥꯎꯔꯕꯗ ꯃꯔꯤꯒꯨꯝꯕ ꯑꯗꯨꯕꯨꯗ ꯍꯦꯟꯅ ꯄꯥꯛꯇꯕꯅꯦꯕ꯫ ꯑꯗꯣ ꯑꯗꯨꯝ ꯑꯩꯈꯣꯏꯒꯤ꯫ ꯒ꯭ꯌꯥꯟ ꯆꯥꯕ ꯅꯤꯡꯊꯝꯊꯥ ꯃꯇꯝꯁꯤꯗ ꯑꯃꯨꯛ ꯃꯥꯒꯤ ꯉꯥꯒꯤ ꯊꯥꯎꯒꯤ ꯃꯊꯥꯎ ꯊꯣꯛꯏꯗꯅ꯫ ꯌꯦꯡꯉꯛꯄ ꯃꯇꯝꯗ ꯑꯗꯨꯗ ꯌꯥꯔꯒ ꯃꯩꯐꯨꯒꯨꯝꯕꯗ ꯐꯖꯅ꯫ ꯌꯥꯏꯔ ꯆꯥꯕ ꯑꯗꯨꯁꯨ ꯌꯥꯝ ꯍꯥꯎꯋ ꯑꯗꯣ ꯌꯥꯝ ꯍꯥꯎꯕ ꯑꯃꯅ ꯉꯁꯥꯏꯒꯤ꯫ ꯑꯩꯈꯣꯏꯒꯤ ꯃꯣꯔꯣꯛ ꯃꯦꯠꯄꯗꯣ ꯉꯥ ꯑꯣꯏꯅ ꯃꯣꯔꯣꯛ ꯃꯦꯠꯄ ꯑꯗꯨꯒ ꯉꯁꯥꯏꯒꯤ ꯑꯩꯈꯣꯏꯒꯤ ꯊꯝꯕꯥꯜꯒꯤ ꯑꯩꯈꯣꯏꯒꯤ ꯊꯝꯅꯥ ꯊꯝꯅꯥ ꯈꯦꯟꯖꯣꯝꯒ ꯍꯥꯏꯗꯅ ꯂꯩꯕꯗꯣ ꯑꯩꯈꯣꯏꯅ ꯆꯥꯅꯕꯗꯣ꯫ ꯑꯗꯨꯒ ꯆꯥꯕ ꯅꯠꯇ꯭ꯔꯁꯨ ꯑꯇꯣꯞꯄ ꯃꯅꯥ ꯃꯁꯤꯡ ꯀꯣꯠꯅꯕ ꯀꯣꯠꯂ ꯆꯥꯕ ꯑꯗꯨꯝ ꯄꯛꯅꯕꯅꯦꯕ ꯌꯥꯝ ꯉꯥ ꯃꯦꯠꯄꯗꯣ
ꯑꯩꯈꯣꯏ ꯆꯥꯗꯕꯗꯤ ꯀꯨꯏꯔꯦ ꯍꯥꯎꯀꯨꯝ ꯍꯥꯎꯀꯨꯝ ꯀꯨꯝꯁꯤꯗꯤ ꯆꯥꯗ꯭ꯔꯤꯌꯦ ꯍꯥꯎꯀꯨꯝ ꯑꯩꯈꯣꯏꯅ ꯊꯥꯎꯗ ꯉꯥꯎ ꯉꯥꯎ ꯆꯥꯕꯗ ꯑꯃ ꯑꯗꯨꯏꯗ ꯂꯩꯔꯒꯦ
ꯌꯥ ꯊꯥꯎꯗ ꯉꯧꯔꯁꯨ ꯌꯥꯏ ꯑꯗꯣ ꯃꯍꯥꯎꯗꯣ ꯑꯗꯨꯝ ꯂꯩꯕꯅꯦ ꯃꯍꯥꯎ
ꯂꯩ ꯂꯩ ꯂꯩ ꯑꯗꯣ ꯃꯤꯁꯤꯡꯗꯣ ꯑꯗꯨ ꯂꯧꯅꯩꯌꯦꯕ ꯑꯩꯈꯣꯏꯒꯤ ꯄꯥꯇꯤꯒꯤ ꯉꯁꯥꯏ ꯍꯥꯏꯈꯤꯕꯅ ꯑꯩꯈꯣꯏ ꯆꯥꯕ ꯊꯛꯄ ꯀꯩꯅꯣ ꯑꯃ ꯀꯩꯅꯣ
ꯎꯝ꯫
ꯀꯩꯅꯣꯒ ꯇꯧꯕꯗꯣ ꯄꯨꯟꯕꯗꯣ ꯃꯤ ꯄꯨꯟꯕ ꯀꯥꯟꯗ꯫
ꯍꯣꯏ ꯍꯣꯏ꯫
ꯑꯗꯨꯝ ꯍꯦꯛꯇ ꯇꯧꯅꯩꯌꯦꯕ꯫
ꯎꯝ ꯎꯝ ꯅꯨꯡꯉꯥꯏꯕꯅꯤ ꯑꯗꯨꯃꯥꯏꯅ ꯇꯧꯕ ꯑꯗꯣ꯫ ꯑ ꯑꯇꯣꯞꯄ ꯑꯃꯅ ꯉꯁꯥꯏꯒꯤ ꯉꯥ ꯑꯆꯧꯕꯗ ꯑꯣꯏꯔꯒꯅ ꯉꯁꯥꯏꯒꯤ꯫ ꯃꯄꯥꯟ ꯂꯝꯝꯗꯒꯤ ꯄꯨꯖꯔꯛꯄ ꯉꯥꯍꯩꯒꯨꯝꯕ ꯀꯩꯒꯨꯝꯕ ꯂꯩꯗꯅ ꯊꯥꯎ ꯊꯣꯛꯣꯛꯄꯁꯦ ꯑꯩꯈꯣꯏꯁꯦ ꯀꯩꯅꯣꯗ ꯐꯨꯠꯂꯒ ꯆꯥꯕꯗꯣ ꯉꯥꯁꯨ ꯐꯨꯠꯄ ꯌꯥꯕꯅꯦꯕ ꯁꯥ ꯐꯨꯠꯄꯒꯤ ꯇꯥꯏꯞꯇ꯫ ꯉꯁꯥꯏꯒꯤ ꯉꯥ ꯃꯇꯣꯡ ꯈꯔ ꯈꯔ ꯆꯥꯎ ꯆꯥꯎꯀꯛꯑꯒ ꯥꯂꯥ ꯑꯃꯅ ꯌꯣꯝꯃꯒ ꯐꯨꯠꯄ ꯑꯗꯣ ꯃꯣꯏ ꯃꯁꯥꯒꯤ ꯊꯥꯎ ꯊꯣꯛꯆꯕꯅꯤꯅ꯫ ꯁꯥꯒꯤ ꯇꯥꯏꯞꯇ ꯑꯗꯨꯝ ꯄꯛꯅꯕꯅꯦꯕ ꯥꯒꯤ ꯃꯝꯗꯨꯒ ꯀꯩꯀ ꯄꯨꯟꯁꯤꯟꯒꯦ ꯅꯠꯇ꯭ꯔꯒꯅ ꯅꯥ ꯑꯣꯏꯔꯒ ꯅꯠꯇ꯭ꯔꯒꯅ ꯊꯝꯕꯥꯜ ꯃꯅꯥ ꯑꯣꯏꯕ ꯌꯥꯏ ꯑꯗꯨꯃꯥꯏꯅ ꯇꯧꯔꯀꯥꯟꯗ ꯃꯥꯒꯤ ꯃꯅꯝ ꯇꯣꯉꯥꯟꯕ ꯃꯅꯝ ꯑꯃꯁꯨ ꯊꯣꯛꯖꯕꯅꯤ꯫
ꯑ ꯃꯥꯟ
ꯑꯩꯈꯣꯏ ꯆꯤꯡꯃꯤꯗꯗꯤ ꯑꯗꯨꯒꯨꯝꯕ ꯉꯥ ꯌꯣꯛꯄ ꯏꯁꯩꯁꯦ ꯈꯤꯇꯪ ꯀꯩ ꯍꯥꯏꯇꯥꯔꯦ ꯂꯩꯇꯕ꯫
ꯑꯣ ꯑꯗꯨ ꯀꯩꯅꯣ ꯇꯧꯅꯗꯕꯩ ꯃꯐꯝ ꯃꯐꯝꯗꯣ ꯍꯥꯏꯗꯤ ꯆꯥꯗꯕ ꯍꯥꯏꯇꯥꯔꯦ ꯏꯁꯤꯡꯒꯤꯁꯤ ꯃꯁꯤꯡꯒꯤꯁꯨ ꯑꯗꯨꯒꯨꯝꯕꯒꯤ ꯄ꯭ꯔꯣꯕ꯭ꯂꯦꯝ ꯂꯩꯕꯒꯤ꯫
ꯑꯗꯨ ꯇꯝꯄꯥꯛꯇ ꯑ ꯂꯝ ꯂꯩꯕꯗꯤ ꯌꯥꯎꯔꯦꯗ ꯌꯨꯝ ꯑꯣꯏꯅ ꯁꯥꯖꯤꯜꯂ ꯇꯧꯔꯤꯕꯩ ꯍꯣꯏ ꯑꯩꯈꯣꯏꯒꯤ ꯁꯦꯟ ꯊꯣꯛꯅꯕ ꯂꯝꯕꯤꯗ ꯑꯝꯇ ꯇꯧꯗꯦꯗ
ꯍꯣꯏ
ꯑꯣꯟꯊꯣꯡꯅꯕ ꯂꯝꯕꯤ ꯑꯝꯇ ꯁꯦꯝꯗꯕ
ꯑꯥ ꯑꯣꯖꯥꯒꯤ ꯑꯗꯣꯝꯗ ꯉꯁꯥꯏꯒꯤ ꯑ ꯀ꯭ꯋꯥꯒꯨꯝꯕꯗꯤ ꯆꯥꯕ꯭ꯔꯣ ꯀ꯭ꯋꯥ ꯃꯅꯥ
ꯀ꯭ꯋꯥ ꯃꯅꯥꯁꯦ ꯎꯝ ꯎꯝ ꯍꯧꯖꯤꯛꯁꯦ ꯑꯩꯈꯣꯏꯒꯤ ꯆꯤꯡꯒꯤ ꯑꯃ ꯂꯩꯇ꯭ꯔꯣ ꯌꯥꯝ ꯌꯥꯛꯄꯤꯗꯣ
ꯑꯥ
ꯍꯦꯛꯇ ꯍꯧ ꯍꯧꯖꯤꯛꯁꯤ ꯀ꯭ꯋꯥ ꯃꯅꯥꯁꯤ ꯈꯤꯇꯪ ꯀꯩ ꯀꯔꯤ ꯍꯥꯏꯅꯤ ꯈꯪꯗꯦꯗ ꯍꯥꯟꯅꯗꯤꯅꯦ ꯈꯣꯏꯅ ꯈꯨꯟꯗ ꯈꯣꯏ ꯆꯤꯡꯗ ꯆꯠꯄ ꯃꯇꯝꯗ ꯃꯣꯏ ꯁꯤꯃ ꯇꯝꯗꯒꯨꯝꯕ ꯍꯜꯂꯛꯑꯦꯕꯀꯣ
ꯑꯥ
ꯈꯣꯏꯗꯤ ꯃꯤꯖꯦ ꯆꯠꯂ ꯆꯠꯂꯒ ꯍꯦꯛꯂꯛꯄ ꯍꯥꯏꯇꯥꯥꯔꯦ
ꯑꯥ
ꯂꯨꯝꯕꯅꯦ ꯑꯗꯨꯃꯥꯏ ꯇꯧꯔꯒ ꯁꯣꯝꯗ ꯌꯣꯟꯕꯅꯦꯕ
ꯑꯣ ꯑꯣ
ꯑꯣꯖꯥꯈꯣꯏ ꯑꯁꯣꯝꯗꯒꯤ ꯀꯩꯅꯣꯗ ꯂꯝ ꯑꯁꯣꯝꯗ ꯎꯝ ꯎꯝ ꯑꯗꯣ ꯍꯧꯖꯤꯛꯇꯤ ꯌꯥꯥꯡ ꯂꯩꯕꯩ ꯂꯥꯛꯁꯨ ꯂꯥꯛꯈꯤꯗ꯭ꯔꯦ ꯑ ꯑꯗꯨꯃꯥꯏꯅ ꯃꯤꯁꯤꯡꯗꯣ ꯂꯧꯕꯒꯨꯝꯕꯗꯣ ꯍꯥꯟꯅ ꯑꯗꯨꯝ ꯂꯥꯛ ꯅꯤꯕꯨ ꯒꯥꯔꯤꯒꯨꯝꯕ ꯄꯨꯔꯒ
ꯑꯣ ꯑꯣ ꯑꯣꯖꯥ ꯑꯗ ꯀꯩꯅꯣꯒꯤ ꯀꯑꯥ ꯀꯔꯕꯥꯔ ꯇꯧꯅꯤꯡꯉꯗꯤ ꯀ꯭ꯋꯥ ꯃꯅꯥꯒꯤ ꯑꯗꯨꯝ ꯇꯧꯕ ꯌꯥꯅꯤꯕꯀꯣ ꯍꯥꯏꯗꯤ ꯑꯗꯨꯝ ꯗꯨ ꯑꯣꯖꯥꯗ ꯑꯗꯨꯝ ꯊꯥꯗꯕꯤꯔꯛꯀꯦ ꯑꯩ ꯂꯩꯌꯦꯕ ꯑꯩ ꯈꯪꯅꯕ
ꯑꯣ ꯑꯣꯑꯣ
ꯑꯁꯣꯝꯗꯒꯤ ꯌꯧꯕꯅꯦ ꯑꯗꯣ ꯌꯥꯅꯤ ꯗꯨꯝ ꯀꯩꯒꯨꯝꯕ ꯑꯣꯖꯥꯅ ꯇꯧꯅꯤꯡꯕ ꯑꯣꯏꯇꯥꯥꯔꯗꯤ ꯁꯤꯁꯨ ꯀꯥꯟꯅꯕꯅꯦꯕ ꯀ꯭ꯋꯥ ꯃꯅꯥꯒꯤ ꯅꯣꯡꯃꯒꯤ ꯑꯗꯨꯝ ꯆꯪꯉ꯭ꯋꯥ ꯆꯇ꯭ꯔꯨꯛ ꯌꯥꯝꯗ꯭ꯔꯕꯗ ꯑꯗꯨꯃꯥꯏꯅ ꯑꯗꯨꯝ ꯂꯦꯝꯕꯅꯦꯕ
ꯃꯥꯅꯤ
ꯉꯥꯇꯪ ꯑꯌꯨꯛ ꯉꯇꯪ ꯑꯌꯨꯛ ꯉꯇꯪ ꯊꯥꯕꯤꯔꯝꯃꯅꯤ ꯅꯨꯡꯗꯥꯡꯗ ꯉꯇꯪ ꯏꯁꯥ ꯂꯧꯖꯤꯟꯕꯆ ꯏꯂꯨꯔꯅꯤ
ꯃꯥꯟꯅꯦ ꯃꯥꯟꯅꯦ
ꯄꯩꯁꯥ ꯈꯣꯝꯖꯤꯟꯕ ꯍꯥꯏꯇꯥꯔꯦ ꯑꯗ ꯂꯦꯝꯕꯅꯦꯕ ꯑꯗꯨꯒꯤꯁꯨ ꯑꯗꯨ ꯑꯗꯨꯃꯥꯏꯅ ꯑꯣꯖꯥꯒꯤꯁꯨ ꯑꯥ ꯀꯩ ꯍꯥꯏꯗꯤ ꯀꯔꯕꯥꯔ ꯎꯝ ꯃꯆꯥ ꯑꯃ ꯍꯧꯗꯣꯛꯅꯤꯡꯕ ꯑꯣꯏꯇꯥꯔꯗꯤ ꯑꯗꯨꯝ ꯄꯥꯎ ꯄꯤꯕꯤꯔꯛꯑꯣ ꯑꯩ ꯑꯗꯨꯝ ꯀꯩꯅꯣ ꯇꯧꯕꯤꯒꯦ ꯑꯥ ꯃꯇꯦꯡ ꯄꯥꯡꯖꯒꯦꯕ ꯑꯣꯖꯥꯒꯤ
ꯃꯥꯟꯅꯦ
ꯌꯨ ꯍꯧꯖꯤꯛ ꯍꯧꯖꯤꯛꯀꯤ ꯍꯥꯏꯇꯥꯔꯦ ꯈꯨꯗꯣꯡꯆꯥꯕ ꯑꯗꯨꯝꯕ ꯂꯩ
ꯍꯧꯖꯤꯛꯁꯦ ꯑꯦꯑꯥ ꯑꯦ ꯁꯤꯒꯤ ꯃꯇꯝꯁꯤ ꯑꯣꯏꯒꯗꯣ ꯃꯥꯟꯗꯦ ꯅꯤꯡꯊꯝ ꯊꯥꯗꯅ ꯃꯣꯏꯅ ꯃꯌꯥꯝ ꯌꯣꯟꯕꯗꯩ ꯀꯥꯎꯔꯤꯅꯦ ꯑꯩꯍꯣꯏ ꯆꯤꯡꯗꯗꯤ ꯑꯗꯨꯝꯕ ꯂꯩꯇꯦꯕꯀꯣ ꯃꯇꯝ
ꯑꯥ
ꯑꯗꯨꯝ ꯑꯗꯨꯝ ꯑꯗꯨꯝ ꯐꯪꯕ ꯅꯠꯇꯦꯕ
ꯑꯥ
ꯑꯗꯣ ꯑꯗꯨ ꯀ꯭ꯋꯥ ꯍꯥꯏꯔꯒꯁꯨ ꯑꯃꯗꯣ ꯀꯣꯡꯀ꯭ꯋꯥꯗꯣ ꯑꯥ ꯑꯗꯨ ꯑꯗꯨꯒꯤ ꯑꯣꯏꯗꯣꯏꯅꯦꯕ ꯑꯗꯣ ꯑꯑꯥ ꯑꯃꯒꯤꯗꯨꯗꯤ ꯑꯥ ꯑꯃ ꯗꯨꯗꯤ ꯑꯃꯗꯨꯗꯤ ꯐꯪꯗꯦꯕ ꯑꯃ ꯃꯅꯥꯗꯨ ꯊꯥꯅꯗꯦꯕ
ꯑꯥ
ꯀꯣꯡ ꯋꯥꯒꯤꯗꯣ ꯑꯣꯏꯗꯣꯏꯕ ꯑꯗꯨ ꯈꯪꯗꯦ ꯃꯤꯁꯤꯡꯅ ꯌꯥꯛꯃꯜꯂꯦꯅ ꯄꯥꯝꯗꯦꯅꯁꯨ ꯍꯥꯏꯅꯩ ꯑꯩꯈꯣꯏꯒꯤ ꯀꯩꯅꯣꯒꯤꯗꯣ꯫
ꯀꯩꯅꯣꯒꯤꯗ ꯑꯣꯖꯥ ꯍꯣꯏꯔꯣꯝ ꯑꯣꯖꯥꯔꯣꯝꯗꯩ ꯄꯨꯊꯣꯛꯄꯗꯣ ꯑꯣꯏꯗꯣꯏꯅꯦꯕ ꯌꯥꯔꯤꯁꯦ꯫
ꯃꯥꯅꯦ ꯃꯥꯅꯦ꯫
ꯑꯣ꯫
ꯈ꯭ꯋꯥꯏ ꯌꯥꯛꯄꯗꯨ ꯑꯣꯏꯗꯣꯏꯅꯦꯕ ꯑꯗꯨꯒ ꯃꯤꯁꯤꯡꯅ ꯑꯗꯨꯗꯤ ꯆꯥꯕ ꯀꯥꯟꯗ ꯌꯥꯛ ꯃꯥꯜꯂꯦ ꯁꯥꯏ ꯍꯥꯏꯅ꯫ ꯍꯦꯛꯇ ꯄꯥꯝꯗꯦꯁꯨ ꯍꯥꯏꯕ ꯌꯥꯎꯋꯦꯕꯣ ꯑꯗꯣ ꯈꯪꯗꯦ ꯑꯗꯨꯝ ꯌꯣ ꯂꯩꯕꯨ ꯂꯩꯔ ꯑꯗꯨꯝ ꯁꯨꯠ ꯁꯤꯠꯀꯅꯤꯗ꯫
ꯑꯣ ꯑꯩꯒꯤꯗ ꯑꯃꯨꯛ ꯉꯁꯥꯏꯒꯤ ꯃꯄꯥꯟ ꯂꯝꯗꯒꯤ ꯄꯨꯁꯜꯔꯛꯄꯅꯦꯕꯀꯣ꯫ ꯑꯩ ꯑ ꯑꯩ ꯀꯩꯅꯣꯝꯗ ꯑꯣꯖꯥ ꯑꯃ ꯍꯥꯏꯇꯥꯔꯦ ꯑꯩꯒ ꯑꯩꯉꯣꯟꯗꯕꯨꯗꯤ ꯈꯔ ꯀꯩꯅꯣꯅꯤ ꯑꯍꯟꯅꯤ꯫ ꯃꯥꯅ ꯑꯩꯉꯣꯟꯗ ꯑꯁꯨꯃꯥꯏꯅ ꯈꯨꯗꯣꯡꯆꯥꯥꯕꯗꯨ ꯄꯤꯔꯛꯄ ꯑꯗꯒꯤ ꯑꯩꯅꯁꯨ ꯑꯣꯖꯥ ꯍꯣꯏꯗꯁꯨ ꯉꯁꯥꯏꯒꯤ ꯋꯥꯔꯤ ꯋꯥꯇꯥꯏ ꯁꯥꯟꯅꯕ ꯀꯧꯔꯕꯅꯤꯅ ꯈꯨꯗꯣꯡꯆꯥꯥꯕꯗꯣ ꯍꯥꯏꯗꯤ ꯑꯣꯖꯥ ꯍꯣꯏꯗꯁꯨ ꯍꯥꯟꯅ ꯄꯤꯅꯤꯡꯕ ꯍꯥꯏꯇꯥꯔꯦ ꯑꯗꯨꯒꯤ ꯍꯥꯏꯔꯛꯄ꯫
ꯑꯩꯈꯣꯏ ꯑꯩꯈꯣꯏꯅ ꯃꯣꯏꯗꯒꯤ ꯑꯣꯛꯇꯣꯏꯔꯥ ꯍꯥꯏꯁꯦ꯫
ꯑꯥ ꯎꯛꯇꯣꯏꯅꯦ ꯁꯨꯃꯥꯏꯅ ꯑꯣꯛꯇꯣꯏꯅꯦ ꯑꯗꯨꯒ ꯄꯂꯦꯟ ꯃꯅꯨꯡ ꯑꯣꯏꯕ ꯌꯥꯏ ꯑꯣꯖꯥꯅ ꯁꯣꯔꯤ ꯑꯣꯖꯥꯒꯤ ꯍꯥꯏꯇꯥꯔꯦ ꯌꯥꯝ ꯂꯝ ꯑꯗꯨꯋꯥꯏꯗ ꯑꯣꯏꯕ ꯌꯥꯏ ꯍꯥꯏꯇꯥꯔꯦ ꯑꯗꯨꯝ꯫ ꯑꯗꯨꯝ ꯀꯩꯅꯣ ꯇꯧꯕ ꯌꯥꯏꯌꯦꯕ ꯑꯣꯖꯥꯅ ꯑꯗꯨꯝ꯫ ꯄꯤꯕ ꯈꯣꯠꯄ ꯑꯗꯨꯝ ꯇꯧꯕ ꯌꯥꯏꯕ ꯀꯔꯤꯒꯨꯝꯕ ꯊꯋꯥꯏ ꯌꯥꯎꯕ ꯑꯣꯏꯇꯥꯔꯗꯤ꯫ ꯑꯣꯖꯥꯅꯕꯨ ꯁꯤꯗ ꯇꯧꯅꯤꯡꯕ ꯑꯣꯏꯇꯥꯔꯗꯤ ꯑꯗꯨꯝ ꯌꯥꯅꯤ ꯑꯗꯨꯒꯤ ꯈꯨꯗꯣꯡꯆꯥꯥꯕꯗꯣ꯫ ꯑꯗꯨꯃꯥꯏꯅ ꯍꯥꯏꯗꯣ꯫ ꯑꯗꯨꯒꯤꯁꯨ ꯂꯩ ꯑꯗꯨꯒ ꯑꯇꯣꯞꯄ ꯑꯃꯅ ꯑꯣꯖꯥ ꯍꯌꯦꯡꯁꯦ ꯀꯩꯅꯣꯒꯤ ꯑ꯫ ꯁꯨꯃꯥꯏꯅ ꯑꯩꯈꯣꯏꯒꯤ ꯁꯛ ꯁꯛ ꯎꯅꯔꯒ ꯅꯨꯃꯤꯗꯥꯡ ꯋꯥꯏꯔꯝꯗ ꯑꯩꯈꯣꯏꯒꯤ ꯃꯌꯥꯝ ꯄꯨꯟꯕ ꯑꯃ ꯂꯩꯌꯦ ꯃꯤꯐꯝ ꯑꯃ ꯑꯗꯨꯗ ꯅꯨꯃꯤꯠ ꯍꯨꯝꯅꯤ ꯇꯧꯒꯗꯕꯅꯤ ꯍꯌꯦꯡꯅꯦ ꯍꯪꯆꯤꯠ ꯃꯁꯦꯝ ꯑꯗꯨꯗ ꯑꯣꯖꯥ ꯍꯣꯏꯁꯦ ꯑꯗꯨꯝ ꯌꯥꯎꯕ ꯌꯥꯅꯦꯕ ꯌꯥꯝ ꯀꯥꯟꯅꯕ ꯑꯃꯅ ꯉꯁꯥꯏꯒꯤ ꯑꯣꯖꯥꯍꯣꯏꯗꯗꯤ ꯉꯁꯥꯏꯒꯤ ꯐꯁꯤꯠ ꯇꯝꯁꯤꯟꯕ ꯃꯇꯝꯗ ꯍꯥꯏꯇꯥꯔꯦ ꯍꯥꯟꯅꯗꯒꯤꯗꯤ ꯍꯦꯟꯅ ꯍꯦꯟꯅ ꯀꯥꯟꯅꯕ ꯑꯣꯏꯒꯅꯤ ꯑꯣꯖꯥꯒꯤ ꯑꯣꯏꯅ ꯍꯥꯏꯇꯥꯔꯦ꯫ ꯑꯣꯖꯥꯅ ꯍꯦꯟꯅ ꯑꯃ ꯀꯩꯅꯣ ꯇꯧꯔꯝꯃꯦ ꯍꯥꯏꯕꯗꯨꯒꯤ ꯁꯤꯅ ꯑꯃꯨꯛ ꯍꯦꯟꯅ ꯑꯃꯨꯛ ꯀꯥꯟꯅꯒꯅꯦꯕ ꯑꯩꯅ꯫ ꯍꯌꯦꯡ ꯑꯩꯅ ꯍꯌꯦꯡ ꯅꯨꯃꯤꯠ ꯍꯨꯝꯅꯤꯒꯤ ꯑꯣꯖꯥꯗ ꯀꯩꯅꯣꯝꯃ ꯍꯥꯏꯗꯣꯏꯁꯦ ꯑꯩꯈꯣꯏꯒꯤ ꯃꯌꯥꯝ ꯄꯨꯟꯕꯒꯤ ꯊꯕꯛ ꯑꯃ ꯍꯥꯏꯗꯣꯏꯁꯦ꯫ ꯌꯦ ꯌꯥꯝ ꯀꯥꯟꯅꯅꯤ ꯍꯥꯏꯅ ꯈꯜꯂꯦꯕꯀꯣ ꯑ ꯇꯥꯏꯃꯤꯡ ꯃꯇꯝꯕꯨꯗꯤ ꯀꯩꯅꯣꯅꯦ ꯅꯨꯡꯗꯥꯡ ꯄꯨꯡ ꯅꯤꯄꯥꯟ ꯑꯗꯨꯋꯥꯏꯗꯒꯤ ꯑꯥ ꯑꯗꯨꯃꯥꯏꯅ ꯆꯥꯛꯀ ꯆꯥꯛ ꯇꯣꯛꯑꯒ ꯍꯥꯏꯇꯥꯔꯦ꯫ ꯑꯩꯈꯣꯏꯒꯤ ꯂꯝꯁꯤꯒꯤ ꯑꯣꯏꯅ ꯍꯥꯏꯇꯥꯔꯦ ꯑꯌꯨꯛ ꯉꯟꯇꯥꯗ ꯇꯧꯕꯁꯤ ꯃꯤꯁꯦ ꯊꯕꯛ ꯆꯠꯊꯣꯛꯅꯕꯩ ꯆꯤꯟꯂꯤ ꯈꯣꯠꯂꯤ ꯃꯌꯥꯝ ꯍꯥꯏꯅꯕ ꯑꯗꯨꯗ ꯆꯥꯛ ꯏꯁꯤꯡ ꯆꯥꯔꯒ꯫ ꯅꯨꯄꯤ ꯑꯉꯥꯡꯁꯨ ꯌꯥꯎꯖꯕ ꯌꯥꯕ ꯃꯇꯝꯁꯦ ꯀꯩ ꯍꯥꯏ ꯌꯦꯡꯉꯀꯥꯟ ꯅꯨꯡꯗꯥꯡ꯫ ꯄꯨꯡ ꯅꯤꯄꯥꯟꯒꯤ ꯃꯇꯨꯡ ꯁꯗ ꯁꯨꯃꯥꯏꯅ ꯍꯦꯛꯇ ꯑꯣꯏꯕ
ꯍꯣꯏ ꯃꯐꯝꯗꯤ ꯑꯣꯖꯥ ꯑꯩꯈꯣꯏ ꯂꯣꯝꯗ ꯃꯥꯏꯀꯩ ꯂꯣꯝ ꯇꯧꯗꯣꯏꯔꯥ
ꯄꯨꯟꯅ ꯀꯩꯅꯣ ꯇꯧ ꯌꯨꯝꯗ ꯂꯩꯔꯒꯁꯨ ꯇꯧꯒꯗꯕꯅꯤ ꯉꯁꯥꯏꯒꯤ ꯑꯩꯈꯣꯏꯅ ꯄꯥꯏꯔꯤꯕ ꯀꯩꯅꯣꯁꯤꯗ ꯑ ꯍꯣꯏ ꯍꯣꯏ ꯉꯁꯥꯏꯒꯤ ꯁꯛ ꯁꯛ ꯎꯅꯔꯒ ꯋꯥꯔꯤ ꯁꯥꯟꯅꯕꯗꯣ ꯀꯩꯅꯣ ꯇꯧꯔꯒ ꯑꯥ ꯑꯗꯨꯃꯥꯏꯅ ꯇꯧꯕꯒꯗꯕ ꯑꯗꯣ ꯑꯗꯨꯃꯥꯏꯅ ꯑꯗꯨꯝ ꯑꯣꯖꯥ ꯍꯣꯏꯁꯦ ꯑꯗꯨꯝ ꯌꯥꯎꯕ ꯌꯥꯏ ꯑꯗꯣ ꯑꯩ ꯑꯣꯖꯥ ꯍꯣꯏꯒꯤꯁꯨ ꯑꯗꯨꯝ ꯍꯥꯏꯈꯤ ꯀꯩꯅꯣ ꯇꯧꯖꯔꯛꯀꯦ ꯈꯨꯗꯣꯡꯆꯥꯥꯕꯗꯨꯁꯨ ꯄꯤꯔꯛꯀꯦ ꯁꯤꯅ ꯑꯃꯨꯛ ꯑꯩꯈꯣꯏꯒꯤ ꯇꯣꯉꯥꯟꯕꯅꯤ ꯑꯩꯈꯣꯏ ꯍꯧꯖꯤꯛ ꯇꯧꯔꯤꯁꯤ ꯒꯗꯤ ꯃꯔꯤꯗꯤ ꯂꯩꯅꯗ꯭ꯔꯦ ꯑꯗꯣ ꯑꯩꯅ ꯑꯃꯨꯛ ꯅꯍꯥꯟ ꯑꯩꯅ ꯈꯪꯉꯕꯗ ꯉꯁꯥꯏ ꯑꯩꯈꯣꯏ ꯃꯌꯥꯝꯁꯦ ꯑꯩꯅ ꯄꯨꯂꯞ ꯍꯥꯏꯗꯤ ꯀꯥꯟꯅꯕꯗꯣ ꯑꯃꯈꯛꯇ ꯅꯠꯇꯦꯕ ꯑꯩꯅ ꯄꯤꯗꯣꯏꯁꯦ꯫ ꯑꯇꯣꯞꯄ ꯀꯥꯟꯅꯕ ꯃꯌꯥꯝ ꯂꯩꯌꯦꯕ ꯍꯧꯔꯛꯄꯗ ꯉꯥꯏꯌꯦꯕ ꯀꯥꯟꯅꯕꯁꯤꯡꯗꯣ ꯑꯃꯃꯝꯇ ꯑꯣꯏꯅ ꯄꯤꯔꯛꯀꯦ꯫
ꯑꯣꯖꯥ ꯉꯔꯥꯡ ꯅꯍꯥꯟ ꯌꯥꯎꯕ ꯑꯩꯈꯣꯏ ꯏꯁꯤꯡꯗꯨꯗꯤ ꯈꯤꯇꯪꯗꯤ ꯃꯣꯏꯗꯤ ꯑꯇꯣꯞꯄ ꯍꯥꯏꯒꯨꯝꯅ ꯇꯣꯡꯉꯥꯟ ꯄꯤꯗ꯭ꯔꯒꯗꯤ ꯌꯥꯗꯤ ꯌꯥꯔꯣꯏꯅꯦꯀꯣ ꯁꯤꯕꯣ ꯍꯥꯏꯗꯤ ꯊꯦꯡꯉꯁꯨ ꯊꯦꯡꯉ ꯅꯪ ꯑꯩꯉꯣꯟꯗꯁꯨ ꯃꯌꯥꯝ ꯍꯥꯏꯔꯛꯄ ꯌꯥꯎꯏꯕ ꯍꯥꯏꯗꯤ꯫ ꯀꯩꯅꯣꯅ ꯍꯥꯞꯆꯤꯜꯂꯨꯕꯒꯤ ꯑꯄꯨꯟꯕ ꯑꯃ ꯂꯩꯕꯗꯣ꯫ ꯑꯣꯖꯥ ꯑꯩꯈꯣꯏꯒꯤ ꯃꯤ ꯌꯥꯝꯕꯩ ꯑꯃ ꯂꯩꯗꯅ ꯑꯣꯖꯥꯒꯤ ꯑꯃ ꯑꯗꯨꯒꯤ ꯃꯤꯁꯤꯡꯅ ꯉꯔꯥꯡ ꯅꯍꯥꯟ ꯌꯥꯎꯁꯨ ꯌꯥꯎꯔꯤꯌꯦ ꯑꯗꯣ ꯉꯁꯥꯏ
ꯑ ꯑꯃꯥ ꯑꯃ ꯑꯅꯤꯕꯨꯗꯤ ꯁꯥꯟꯅꯕ ꯌꯥꯎꯔꯤꯕ ꯋꯥꯔꯤ
ꯑꯥ꯫
ꯃꯣꯏꯁꯨ ꯃꯣꯏꯁꯨ ꯃꯉꯥ ꯇꯔꯥ ꯈꯛꯇ ꯉꯥꯏꯔꯤ ꯍꯥꯏꯗꯔꯥ
ꯑꯣ ꯑꯗꯨ ꯅꯪ ꯑꯅꯪꯕꯁꯨ ꯌꯥꯎꯔꯛꯀꯅꯤ ꯅꯪꯗꯕꯁꯨ ꯌꯥꯎꯔꯛꯀꯅꯤ ꯑꯗꯣ ꯑꯅꯧꯕ ꯀꯥꯡꯒꯨ ꯃꯈꯩꯗꯣ ꯇꯧꯈꯤꯕ ꯃꯈꯩꯗꯣ ꯋꯥꯔꯤꯅꯤ ꯑꯣꯖꯥꯅ ꯍꯧꯖꯤꯛ ꯑꯣꯖꯥꯒꯤ ꯀꯨꯟꯒ ꯃꯥꯊꯣꯏ ꯁꯨꯈ꯭ꯔꯦ ꯀꯨꯟꯅꯤꯊꯣꯏ ꯁꯨꯔꯝꯃꯅꯤ ꯑꯗꯣ ꯅꯤꯄꯥꯟ ꯋꯥ ꯅꯤꯥꯟꯁꯁꯤ ꯇꯧꯕ ꯅꯪ ꯍꯧꯗ꯭ꯔꯦꯕ ꯑꯗꯨ ꯑꯣꯏꯕꯇꯥꯔꯗꯤ ꯀꯨꯟꯃꯊ ꯊꯣꯏꯗꯨꯗ ꯀꯌꯥ ꯁꯣꯏꯅꯣ ꯆꯠꯄ ꯌꯥꯎꯈ꯭ꯔꯦ ꯁꯣꯏꯅꯣ ꯆꯠꯇꯕ ꯃꯈꯩꯗꯣ ꯄꯥꯏꯔꯛꯅꯦꯕꯀꯣ ꯑꯥ ꯁꯣꯏꯅꯣꯛ ꯆꯠꯇꯕꯈꯩ ꯁꯝꯅ ꯑꯗꯣ ꯁꯣꯏꯅꯣꯛ ꯆꯠꯇꯕꯁꯦ ꯑꯩ ꯇꯔꯥꯃꯉꯥꯅꯤ ꯇꯔꯥꯃꯉꯥꯗꯨ ꯃꯣꯏꯅ ꯌꯦꯡꯉꯒ ꯊꯝꯃꯛꯑꯅꯦꯕꯀꯣ ꯃꯣꯏꯅ ꯌꯦꯡꯉꯒ ꯌꯦꯡꯉꯛꯑꯅꯤ ꯑꯗꯨꯒꯤ ꯃꯇꯨꯡꯗ ꯇꯔꯥꯃꯉꯥꯗꯨꯒꯤ ꯃꯇꯨꯡ ꯏꯟꯅ ꯄꯤꯔꯛꯀꯅꯦꯕ ꯇꯔꯥꯉꯥꯗꯨꯒꯤ ꯍꯥꯏꯇꯥꯔꯦ ꯑꯗꯨꯃꯥꯏꯅ ꯂꯩ ꯅꯪꯍꯧꯕ ꯃꯈꯩꯗꯣ꯫ ꯅꯪꯍꯧꯗ꯭ꯔꯦ ꯅꯪꯍꯧꯗ꯭ꯔꯦ ꯑꯗꯨꯃꯥꯏꯅ ꯂꯥꯛꯀꯅꯤ ꯑꯗꯨꯅ ꯈ꯭ꯋꯥꯏꯗꯒꯤ ꯃꯔꯨꯑꯣ ꯑꯣꯏꯗꯤ ꯉꯁꯥꯏꯒꯤ
ꯌꯦ ꯀꯨꯟꯊ꯭ꯔꯥꯗꯤ ꯄꯨꯔꯥ ꯑ ꯂꯣꯏꯗ꯭ꯔꯒꯗꯤ ꯐꯪꯉꯔꯣꯏꯗ꯭ꯔꯥꯅꯁꯨ ꯈꯟꯕ ꯑꯩꯅ
ꯑꯦꯍ ꯑꯗꯨꯒꯤꯗꯤ ꯀꯩꯝꯇ ꯂꯩꯇꯦ ꯑꯩꯒꯤꯁꯨ ꯍꯥꯟꯅ ꯑꯩꯒꯤꯁꯨ ꯂꯣꯏ ꯊꯤꯔꯣ ꯀꯩꯁꯨ ꯍꯥꯏꯔꯗꯣ ꯑꯣꯖꯥꯒ ꯌꯦꯡꯅꯕ ꯃꯇꯝꯗ ꯑꯩ ꯇꯪꯈꯥꯏ ꯑꯃꯨꯛ ꯑꯣꯖꯥꯅ ꯇꯪꯈꯥꯏ ꯑꯃ ꯐꯦꯗꯅꯦꯕ ꯋꯥꯠꯂꯦꯕ ꯃꯌꯥꯝ ꯑꯗꯣ ꯑꯩꯗꯤ ꯉꯁꯥꯏ ꯇꯔꯨꯛ ꯇꯩ ꯍꯧꯔꯛꯄꯅꯦꯕ
ꯍꯥꯏꯗꯤ ꯆꯨꯝꯃꯤꯅꯤ ꯊꯕꯛ ꯍꯥꯏꯁꯤꯗ ꯍꯣꯠꯅꯕ ꯈꯔ ꯀꯟꯕ ꯇꯥꯕꯅꯤ꯫ ꯍꯣꯠꯅ ꯍꯣꯠꯅ ꯁꯤꯗꯤ ꯍꯣꯠꯅꯕꯒꯤ ꯃꯈꯥꯁꯨ ꯄꯣꯜꯂꯤꯕ꯫
ꯃꯥꯅꯦ ꯃꯥꯅꯦ ꯑꯃꯒ ꯑꯃꯒ ꯍꯧꯖꯤꯛ ꯃꯅ ꯑꯣꯖꯥ ꯃꯁꯦꯟ ꯃꯔꯛꯇ ꯑꯃꯒ ꯑꯃ ꯑꯝꯇ ꯃꯥꯟꯅꯔꯣꯏꯕꯀꯣ꯫ ꯄꯩꯁꯥ ꯀꯩꯅꯣ ꯆꯪꯉꯛꯄꯗꯣ ꯁꯤꯗ ꯆꯪꯉꯛꯄꯗꯣ ꯑꯗꯣ ꯈꯦꯠꯅꯔꯒꯦꯗ ꯀꯩꯁꯨ ꯌꯥꯝ ꯀ ꯀꯟꯅ ꯈꯦꯠꯅꯒꯗꯕꯗꯤ ꯅꯠꯇꯦ꯫ ꯈꯔ ꯈꯔ ꯈꯦꯠꯅ ꯈꯛꯇꯅꯤ ꯈꯦꯠꯅꯗꯣꯏꯁꯦ ꯑꯗꯨꯃꯥꯏꯅ ꯃꯆꯦꯠ ꯃꯆꯦꯠ ꯆꯪꯕꯁꯨ ꯌꯥꯎꯔꯛꯀꯅꯤ ꯑꯗꯨꯝꯕ ꯈꯛꯇꯅꯤ꯫
ꯀꯩꯅꯣꯒꯤ ꯑ ꯫ ꯎꯝ ꯑꯩꯈꯣꯏꯗ ꯑꯉꯥꯡ ꯑꯃ ꯌꯥꯎꯕꯅꯤ ꯃꯥꯗꯣ ꯁꯨꯄꯥꯏ ꯄꯥꯏꯈꯠꯂꯛꯇꯕ ꯃꯥ ꯌꯧꯔꯒꯗꯤ ꯁꯨꯒꯗꯕꯅꯤ ꯁꯤ ꯑꯣꯖꯥꯒ ꯇꯧꯔꯗꯤ꯫ ꯑꯣꯖꯥꯒ ꯃꯉꯥ ꯑꯗꯨꯝ ꯃꯥꯡꯉꯣꯟꯗ ꯇꯧꯔꯗꯤ ꯃꯥꯅ
ꯑꯩꯉꯣꯟꯗ ꯑꯩꯉꯣꯟꯗꯗꯤ ꯌꯥꯅꯤ ꯑꯩꯉꯣꯟꯗ ꯑꯗꯨꯝ ꯇꯧꯔꯣ ꯑꯩꯒꯤ ꯀꯩꯅꯣ ꯂꯩꯌꯦꯕꯀꯣ ꯑꯥ ꯑꯩꯉꯣꯟꯗ ꯇꯔꯥꯃꯉꯥꯃꯨꯛ ꯇꯧꯕꯌꯥꯅꯤ꯫
ꯑꯣ ꯑꯗꯨꯒꯨꯝꯕ ꯑꯣ ꯑ
ꯍꯣꯏ ꯈꯨꯗꯣꯡꯆꯥꯥꯕ ꯂꯩꯌꯦꯕ ꯑꯗꯨꯒꯤ ꯑꯗꯨꯃꯥꯏꯅ ꯑꯩꯉꯣꯟꯗ ꯇꯔꯥꯃꯉꯥ ꯑꯗꯨꯝ ꯇꯧꯕꯤꯔꯣ ꯑꯗꯨꯒ ꯑꯋꯥꯠꯄꯗꯨꯣꯒꯤ ꯋꯥꯅꯤꯅ ꯑꯗꯣ ꯃꯇꯨꯡꯗ ꯑꯣꯖꯥꯒꯤ ꯀꯩꯁꯨ ꯌꯥꯝ ꯋꯥꯔꯝꯃꯔꯦ ꯅꯤꯄꯥꯟ ꯅꯤꯄꯥꯟ ꯃꯉꯛꯈꯔꯅꯦ ꯉꯁꯥꯏꯒꯤ ꯑꯅꯤ ꯁꯨꯈ꯭ꯔꯕ ꯑꯃ ꯇꯧꯈ꯭ꯔꯕꯅꯤꯅꯅ ꯅꯤꯄꯥꯟ ꯑꯩꯉꯣꯟ ꯑꯩꯉꯣꯟꯗ ꯍꯣꯏ ꯑꯗꯨꯃꯥꯏꯅ ꯌꯥꯏ ꯑꯗꯣ ꯅꯨꯡꯉꯥꯏꯕꯅꯤ ꯑꯣꯖꯥ ꯊꯕꯛꯀꯤꯗꯤ ꯉꯥꯢ ꯉꯥꯢꯍꯥꯛꯇꯪ ꯑꯥ ꯃꯊꯪꯗ ꯑꯃꯨꯛ ꯍꯦꯟꯅ ꯅꯨꯡꯉꯥꯏꯔꯤꯅꯦꯕꯀꯣ ꯃꯊꯪꯒꯤ ꯇꯧꯔꯛꯇꯣꯏꯁꯤꯅ ꯑꯗꯣ ꯌꯦꯡꯉꯁꯦ ꯍꯧꯖꯤꯛꯀꯤꯗꯤ ꯉꯁꯥꯏꯒꯤ ꯍꯌꯦꯡ ꯃꯣꯏꯅ ꯍꯥꯏꯕ ꯃꯇꯝꯗ ꯍꯌꯦꯡ ꯍꯌꯦꯡ ꯐꯥꯎ ꯀꯩꯅꯣ ꯍꯥꯏꯕꯅꯦ ꯑꯗꯣ ꯍꯪꯆꯤꯠ ꯐꯥꯎꯕ ꯉꯁꯥꯏ ꯑꯃꯨꯛ ꯁꯥꯡꯗꯣꯛꯄꯒꯤ ꯋꯥ ꯑꯃ ꯍꯥꯏꯅꯍꯧꯕꯅꯦꯕꯀꯣ ꯑꯩꯩꯁꯨ ꯍꯥꯏꯐꯦꯠ ꯌꯦꯡꯕ ꯃꯇꯝꯗ
ꯁꯤꯗꯤ ꯂꯧꯁꯤꯡ ꯌꯥꯝ ꯐꯪꯉꯦ ꯑꯣꯖꯥ ꯁꯤꯒꯤꯁꯦ ꯑꯃꯔꯣꯝꯗ ꯍꯥꯏꯔꯒꯗꯤ ꯑꯇꯣꯞꯄ ꯃꯔꯣꯟ ꯌꯥꯟꯗꯕꯤꯗ ꯑꯩꯈꯣꯏ ꯁꯦꯡꯅ ꯍꯥꯏꯕꯗ ꯑꯩ ꯆꯤꯡꯃꯤ ꯑꯣꯏꯗꯣꯏꯅꯤ ꯑꯩꯈꯣꯏ ꯑꯩꯈꯣꯏ ꯃꯁꯤ ꯇꯦꯝꯕꯔꯣꯝꯗ ꯉꯥꯡꯕꯁꯤ ꯑꯩꯈꯣꯏ ꯀꯩꯅꯣ ꯑꯣꯏꯗꯦꯕ ꯑꯗꯨꯕꯨ ꯁꯨꯝ ꯁꯨꯝ ꯃꯤ ꯇꯔꯥ ꯇꯔꯥꯃꯉꯥ ꯑꯗꯨꯝ ꯁꯥꯔꯛꯄꯗ ꯀꯩ ꯍꯥꯏꯅꯤ ꯃꯥꯒꯤ ꯑꯃ ꯂꯩꯕꯗꯣ
ꯑꯥ ꯃꯊꯟꯇ ꯆꯠꯈꯤꯕꯗꯣ ꯉꯥꯡꯊꯣꯛꯈꯤꯕꯗꯣ ꯈꯨꯠꯂꯣꯢꯔꯛꯄ ꯍꯥꯏꯗꯣ ꯑꯩꯈꯣꯏꯒꯤ ꯎꯝ
ꯑꯗꯨꯒ ꯑꯇꯣꯞꯄ ꯂꯣꯟꯁꯨ ꯀꯩꯝ ꯌꯥꯟꯁꯟꯗꯕ ꯍꯥꯏꯁꯦ ꯌꯥꯝ ꯌꯥꯝ ꯐꯩꯌꯦꯕ
ꯍꯣꯏ ꯃꯥꯅꯦ ꯃꯥꯅꯦ ꯑꯗꯨ ꯑꯣꯖꯥ ꯀꯩꯅꯣ ꯇꯧꯋꯦ ꯃꯇꯝꯁꯨ ꯇꯥꯔꯦ ꯑꯃꯨꯛ ꯊꯝꯃꯒꯦ ꯑꯗꯨꯒ ꯑꯃꯨꯛ ꯄꯥꯎ ꯐꯥꯎꯅꯔꯁꯤ ꯑꯝ ꯊꯝꯃꯦ ꯊꯝꯃꯦ